ꯑ
ꯑꯣ ꯋꯥꯔꯤ ꯂꯣꯏꯗ꯭ꯔꯤꯉꯩ ꯑꯝꯗ ꯇꯥꯛꯈ꯭ꯔꯦ
ꯇꯠ ꯈꯔꯦ ꯋꯥꯔꯤ ꯋꯥꯔꯤꯅꯅꯨꯡꯉꯥꯏꯔ ꯀꯗ
ꯑꯗꯨꯅꯦ ꯑꯃꯨꯛ ꯁꯥꯕ ꯌꯥꯔꯤꯁꯤꯗꯤ
ꯌꯥ
ꯉꯅꯥꯊꯟꯇ ꯂꯥꯛꯕ꯭ꯔ ꯍꯧꯖꯤꯛꯇꯤ
ꯍꯧꯖꯤꯛꯇꯤ ꯏꯊꯟꯗ ꯂꯩ ꯅꯪꯒꯤ
ꯊꯥꯟ ꯇꯅꯦ ꯄꯁꯨ ꯃꯥꯁꯨꯊꯟꯇ ꯅꯠꯇꯦ ꯃꯤ ꯃꯌꯥꯝ ꯂꯩꯌꯦ
ꯎꯝ
ꯃꯤ ꯃꯈꯣꯟ ꯇꯥꯗꯕ꯭ꯔꯣ
ꯌꯥꯝ ꯄꯥꯡ ꯇꯥꯗꯦ
ꯑꯣ ꯍꯣꯔꯦꯟꯗꯤ ꯀꯅꯥꯅ ꯆꯥꯛ ꯊꯣꯡꯗꯣꯏꯅꯣ ꯅꯣꯏ ꯃꯥꯥꯟꯅꯔꯣ
ꯀꯃꯅ ꯊꯣꯡꯅꯤ ꯆꯥꯇ
ꯉꯁꯤꯗꯤ ꯅꯪ ꯊꯣꯡꯗꯣꯛꯄꯤꯔꯣꯁꯦ ꯃꯥ ꯂꯩꯇ꯭ꯔꯤꯉꯩꯗ
ꯎꯝ
ꯉꯁꯤꯗꯤ ꯃꯔꯝ ꯃꯣꯛꯄ ꯁꯥꯔꯒ ꯊꯣꯡꯗꯣꯛꯄꯤꯔꯣ ꯍꯥꯏꯕ
ꯅꯠꯇ꯭ꯔꯒ ꯅꯪ ꯀꯧꯔꯒ ꯊꯣꯡꯍꯜꯂꯁꯤꯔ ꯑꯩꯅ
ꯑꯥꯎ ꯂꯧ ꯂꯧꯂ ꯂꯧꯔꯥꯛ
ꯂꯧꯧ ꯂꯥꯛꯑꯒ
ꯑ ꯍꯧꯖꯤꯛ ꯍꯧꯖꯤꯛ
ꯑꯦ ꯂꯧ ꯂꯥꯛꯑꯣ ꯍꯥꯏꯔꯃ ꯅꯃ ꯍꯣꯏ
ꯀꯩꯗꯧꯔꯤꯒꯦ ꯀꯩꯗꯧꯔꯤꯒꯦ ꯂꯥꯛꯑꯣ ꯂꯥꯛꯑꯣ ꯂꯥꯛꯇ꯭ꯔꯤꯕꯣ ꯊꯣꯛꯇ꯭ꯔꯤꯕꯣ ꯌꯥꯔꯦ
ꯊꯣꯛꯇꯣꯏꯔꯦ ꯊꯣꯛꯇꯣꯏꯔꯦ ꯑꯗꯨꯗꯤ ꯊꯣꯛ ꯊꯣꯛꯇꯣꯏꯔꯦ ꯑꯦ ꯃꯇꯝ ꯍ ꯅꯣꯏ ꯌꯨꯝ ꯌꯧꯔꯛꯄꯗꯗꯤ ꯃꯇꯝ
ꯅꯨꯄꯥ ꯍꯥꯏꯁꯤꯗꯤꯀꯣ ꯉꯍꯥꯛ ꯅꯨꯄꯥ ꯍꯥꯏꯁꯤꯗꯤꯀꯣ ꯉꯥꯡꯗꯕꯤꯗ ꯁꯠ ꯁꯠ ꯐꯠꯇꯒꯗꯕ ꯉꯥꯡꯉꯒ ꯂꯩꯌꯦ ꯈꯨꯝꯃꯒ ꯂꯩꯌꯦ ꯀꯩꯅꯣ ꯈꯪꯗꯦ
ꯑꯩꯅ ꯂꯥꯛꯗꯤ ꯍꯎꯁꯦꯪ ꯅꯨꯃꯅ ꯍꯪꯉꯛꯇꯅ ꯑꯃꯨꯛ ꯀꯥꯏꯗ ꯀꯥꯏꯗꯥꯏ ꯀꯥꯏꯗ ꯆꯠꯂꯨ ꯆꯠ ꯇꯣꯏꯅꯣ ꯍꯅ ꯍꯪꯉ ꯀꯥꯟꯉꯣ
ꯍꯪꯗꯅꯕ ꯑꯩꯈꯣꯏ ꯃꯥꯁꯨ ꯌꯥꯧꯍꯜꯂꯁꯤꯔꯥ
ꯏ ꯍꯣꯜ ꯑꯦ ꯍꯜ ꯂꯁꯨ ꯌꯥꯏ
ꯖꯅꯝꯃꯝ
ꯑꯩ ꯑꯩꯒꯤ ꯆꯥꯛ ꯊꯣꯡꯗꯣꯛꯄꯤꯔꯝꯃꯒ ꯑꯩ ꯑꯂꯩ ꯎꯠꯂꯣꯏ ꯇꯧꯕꯤꯔꯝꯃꯒ
ꯌꯥꯏꯑꯌꯦ
ꯅꯪꯅ ꯃꯔꯝꯗꯤ ꯌꯥꯝ ꯄꯣꯛꯏꯗ
ꯋꯥꯃꯅꯤ ꯋꯥꯔꯤꯗꯗꯤ ꯃꯣꯛꯄ ꯌꯥꯕ ꯉꯥꯛꯇꯅꯤ ꯀꯩꯅꯣ
ꯋꯥꯔꯤꯗ ꯑꯃꯨꯛ ꯑꯁꯦꯡꯕꯁꯨ ꯃꯨꯛꯇꯨ ꯃꯥꯜꯂꯤ
ꯎꯝ ꯊꯤꯕꯅꯦꯍꯦ ꯃꯥꯥꯟꯈꯩ ꯈ ꯍꯥꯏꯗꯨꯗꯤ ꯑꯩꯩ ꯁꯥꯊꯤꯕꯅꯦꯅ ꯃꯣꯏ
ꯑꯁꯅ ꯁꯤꯁꯦ ꯑꯩ ꯑꯩ ꯃꯆꯤꯡꯁꯦ ꯌꯥꯝ ꯐꯠꯇꯦꯕ ꯑꯩꯁꯦ
ꯃꯤꯡꯡꯂꯣ
ꯃꯆ ꯌꯥꯝ ꯐꯠꯇꯦꯕ ꯑꯩꯁꯦ
ꯑ
ꯈꯟꯅꯒꯦ ꯇꯧꯕꯗꯅ ꯏꯁ ꯅꯪ ꯑꯩ ꯁꯥꯟꯅꯕ ꯀꯥꯟꯗ ꯅꯪ ꯌꯦꯡ ꯅꯪ ꯂꯥꯛꯑꯣ ꯅꯪ ꯑꯩ ꯅꯣꯡ ꯀꯧꯒꯦ ꯑꯩ ꯁꯥꯟꯅꯕ ꯀꯥꯟꯗ ꯑꯗꯨꯗ ꯅꯪ ꯑꯩ ꯃꯆꯤꯟ ꯀꯌꯥꯃꯥꯏꯅ ꯇꯧꯏ ꯈꯪꯗ꯭ꯔꯦ ꯃꯥꯗꯤꯍꯦ ꯍꯥꯏꯗꯤ ꯁꯤ ꯋꯥꯔꯤ ꯁꯅꯕꯒꯗꯒ ꯀꯩꯅ ꯑꯗꯨ ꯇꯧꯕꯅꯤ ꯃꯆꯤꯟ ꯈ꯭ꯋꯥꯏ ꯐꯠꯇꯕ ꯑꯉꯥꯡꯅꯤ ꯑꯩꯁꯦ
ꯌꯦꯡ ꯌꯦ꯭ꯔꯦꯗ
ꯑꯁ ꯃꯤ ꯈꯟꯅꯒꯦ ꯇꯧꯔꯤꯅꯤꯅꯦꯅ ꯁꯤꯁꯦ ꯃꯤ ꯈꯥꯝꯗꯣꯛꯅꯗꯅ ꯑꯩꯒ
ꯎꯝ ꯑꯗꯣꯁ ꯝ ꯃꯁꯥꯒꯤ ꯑꯗꯨꯝ ꯃꯤ ꯋꯥꯡꯗꯕꯁꯤꯡꯁꯦ ꯑꯗꯨ ꯇꯧꯋꯦꯅꯗꯤ ꯍꯥꯏꯌꯦ
ꯑ ꯑꯗꯨꯗ ꯑꯇꯩꯩ ꯑꯇꯩꯩꯕꯨꯗꯤ ꯆꯦ ꯇ ꯇꯧ ꯀꯥꯏ ꯑꯩꯗꯤ ꯇꯧꯗꯦꯀꯣ ꯑꯩꯗꯤ ꯇꯧꯗꯦ ꯑꯗꯨꯁꯨ ꯑꯩꯗꯤ ꯃꯔꯝ ꯆꯥꯅ ꯑꯩꯗꯤ ꯑꯩꯗꯤ ꯃꯔꯝ ꯆꯥꯅ ꯇꯧꯋꯏ
ꯃꯁꯥꯅ ꯃꯁꯥꯕꯨ ꯗꯤꯐꯦꯟ ꯇꯧꯁꯦ
ꯑꯦ ꯑꯩ ꯏꯁꯥꯅ ꯏꯁꯥ ꯗꯤꯐꯦꯟ ꯇꯧ ꯑꯩ ꯏꯁꯥꯅ ꯏꯁꯥ ꯗꯤꯐꯦꯟ ꯇꯧꯕ ꯅꯠꯇꯦ ꯑꯩꯅ ꯍꯥꯏꯖꯩ ꯑꯩ ꯃꯤ ꯃꯔꯝ ꯆꯥꯗ꯭ꯔꯗꯤ ꯇꯧꯗꯦꯕ ꯃꯔꯝ ꯍꯦꯛ ꯆꯥꯔꯕ ꯑꯗꯨꯗꯤ ꯑꯗꯨꯝ ꯌꯦꯠꯂꯅꯤꯅ ꯃꯔꯝ ꯆꯥꯗꯗꯤ ꯀꯩꯝ ꯍꯥꯏꯔꯣꯏ ꯃꯔꯝ ꯆꯥꯔꯗꯤ ꯑꯁ ꯑꯩꯗꯤ ꯅ ꯁꯤ ꯈꯟꯅꯔꯁꯤꯅꯦ
ꯑꯗꯨꯗ ꯅꯪꯅ ꯂꯥꯟꯅ ꯈꯜꯂꯝꯃꯗꯤ
ꯑꯩ ꯉꯁꯥꯏꯒꯤ ꯀꯩꯝ ꯈꯜꯂꯝꯗꯕꯅꯦꯕ ꯃꯣꯏꯁꯨ ꯇꯧꯔꯛꯄ ꯍꯥꯏꯇꯥꯔꯦ ꯍꯥꯏꯗꯤ ꯑꯩꯈꯣꯏ ꯀ꯭ꯔꯤꯀꯦꯠꯇ ꯑꯃ ꯂꯩꯌꯦꯕ ꯍꯦꯛ ꯕꯣꯜꯗꯣ ꯇꯥꯔꯒ ꯋꯥꯡꯅ ꯆꯠꯈ꯭ꯔꯗꯤ ꯐꯥꯔꯁ ꯄꯕꯥꯥꯎꯟꯁꯤꯅꯦ ꯀꯧꯕ ꯑꯃ ꯂꯩꯌꯦꯕ ꯃꯊꯪꯗ ꯅꯣꯡꯕꯣꯜ ꯄꯤꯒꯗꯕ ꯑꯗꯣ ꯁꯤꯗ ꯍꯦꯛ ꯌꯥꯝ ꯌꯥꯝꯅ ꯋꯥꯡꯉꯕ ꯑꯃꯨꯛ ꯍꯦꯟꯅ ꯋꯥꯡꯉꯕ ꯑꯗꯨꯗꯤ ꯋꯥꯏꯠ ꯄꯤꯕ ꯌꯥꯏꯕ ꯑꯗꯣ ꯋꯥꯡꯉꯒ ꯕꯣꯜꯗꯣ ꯆꯠꯈ꯭ꯔꯕ ꯑꯗꯨ ꯑꯩꯅ ꯋꯥꯏꯠ ꯄꯤꯔꯨꯔꯕ ꯀꯩꯒꯤ ꯋꯥꯏꯠꯅꯣ ꯁꯤꯅꯦꯕ ꯃꯥꯅ ꯍꯥꯏꯔꯤꯁꯦ ꯑꯩꯅ ꯅꯪ ꯅꯪꯒꯤ ꯑꯦꯝꯄꯤꯌꯔ ꯁꯥꯎ ꯂꯥꯎꯕꯅꯦ ꯑꯩꯅ ꯍꯥꯏꯕ ꯃꯥꯅ ꯁꯥꯏꯠꯇꯗꯒꯤ ꯑꯗꯨꯝ ꯀꯔꯟꯅ ꯑꯗꯨꯝ ꯐꯨ ꯂꯩꯕ ꯍꯥꯏꯇꯥꯔꯦ ꯃꯣꯏꯒꯤ ꯇꯧꯔꯝꯗꯥꯏꯗꯅ ꯑꯗꯨꯗꯤꯩ ꯆꯪꯅꯔꯤꯌꯦ ꯃꯥꯁꯨ ꯆꯪꯉꯦ ꯑꯩꯁꯨ ꯆꯪꯉꯦ ꯃꯤ ꯃꯌꯥꯝ ꯈꯥꯝꯗꯣꯛꯅꯗꯅ ꯑꯩ ꯅꯪ ꯂꯩꯒꯦ ꯂꯦꯞꯀꯦ ꯂꯥꯛꯑꯣ ꯂꯥꯎꯑꯣꯣꯅꯦ ꯅ ꯄꯦ ꯂꯦꯄꯨ ꯂꯥꯎꯑꯣꯅꯦ
ꯎ
ꯑꯁ ꯉꯥ ꯅꯪ ꯊꯥꯕꯜ ꯆꯣꯡꯕ ꯍꯥꯏꯕ꯭ꯔꯣ
ꯑ ꯆꯨꯄꯆꯥ ꯆꯠ
ꯊꯥꯕꯜ ꯆꯣ ꯆꯇꯔꯤꯒꯦ
ꯎꯝ ꯐꯔꯤꯌꯦ ꯑꯩꯗꯤ ꯃꯩꯇꯩꯅ ꯃꯩꯇꯩ ꯍꯥꯏꯗꯤ ꯏꯃꯥꯟꯅꯕꯤ ꯃꯌꯥꯝ ꯂꯩꯌꯦꯕꯀꯣ ꯀꯣ ꯑꯗꯨ ꯑꯣꯏꯔꯁꯨ ꯑꯩꯈꯣꯏ ꯐꯦꯃꯤꯂꯤꯗꯤ ꯈꯔ ꯏꯁ꯭ꯇ꯭ꯔꯤꯛ ꯑꯣꯏꯌꯦꯕ ꯅꯨꯡꯗꯥꯡꯒꯨꯝꯕꯁꯦ ꯑꯗꯨꯗꯨꯒꯤ ꯆꯠꯇꯦꯕ
ꯎꯝ ꯗꯣꯏꯅꯦ ꯑꯩꯅ ꯊꯥꯕꯜꯒ ꯄꯨꯅꯤꯡꯉꯦ ꯑꯩꯅ ꯊꯥꯕꯜꯒ ꯀꯩꯒꯨꯝꯕꯒ ꯄꯨꯒꯦ ꯍꯥꯏꯔꯗꯤ ꯌꯥꯔꯣꯏꯗꯣꯏꯅꯤꯅꯦ ꯑ ꯊꯕꯛꯀ ꯆꯠꯅꯤꯡꯉꯗꯤ ꯆꯠꯄ ꯐꯪꯉꯣꯏꯗꯣꯏꯅꯤꯅꯤ
ꯌꯦꯡꯉꯁꯦ ꯂꯩꯁꯥꯕꯤ ꯐꯥꯔꯀꯥꯟꯗ ꯌꯦꯡꯉꯁꯦ
ꯏ ꯍꯖꯤꯇꯤ ꯂꯩꯦꯁꯃꯤ ꯐꯥꯏ ꯑꯗꯨꯣ ꯑ ꯍꯥꯏꯁꯦꯕ ꯍꯧꯖꯤꯛꯇꯤ ꯑꯉꯥꯡꯔ ꯁꯤꯅꯤ ꯂꯩꯁꯥꯕꯤ ꯐꯥꯔꯗꯤ ꯍꯜꯂꯨꯔꯅꯤ ꯍꯜꯂꯨꯔꯀꯥꯟꯗ ꯊ ꯇꯣꯏꯔ ꯍꯥꯏꯕꯅ ꯀꯥꯟ ꯅꯗꯤ ꯀꯥꯟꯅ ꯍꯥ ꯊꯥꯕꯜ ꯆꯣꯡꯅꯒꯦ ꯍꯅꯨꯕꯤꯒꯤ ꯑꯣꯏꯅ ꯇꯣꯉꯥꯟꯅ ꯊꯥꯕꯜ ꯑꯃ ꯁꯤꯜꯂꯒꯦ ꯆꯣꯡꯉꯜ ꯂꯅꯤ
ꯆꯍꯤ ꯑꯅꯤ ꯑꯍꯨꯝ ꯂꯩꯔꯒ ꯆꯣꯡꯕ ꯆꯣꯡꯄ ꯆꯠꯄ ꯌꯥꯔꯅꯤ ꯀꯩꯅꯣ
ꯌꯥꯏꯑꯦ ꯅꯠꯇ꯭ꯔ ꯅꯣꯏꯔꯣꯝꯗ ꯊꯥꯕꯜ ꯑꯃ ꯇꯧꯔꯒ ꯅꯪ ꯀꯧꯊꯣꯛꯍꯜꯂꯒ ꯕꯣꯂꯤꯟꯇꯤꯌꯔ ꯃꯌꯥꯝ ꯀꯧꯊꯣꯛꯍꯟꯗꯥꯏꯅꯦ ꯑꯗ
ꯁꯤ ꯂꯝꯐꯦꯜ ꯑꯗꯥꯋꯥꯏꯗ ꯌꯥꯝ ꯆꯥꯎꯅ ꯇꯧꯋꯦ ꯂꯝꯐꯦꯜ ꯕꯖꯥꯔ ꯂꯝꯐꯦꯜ ꯕꯖꯥꯔꯗ ꯀꯣ ꯌꯥꯝ ꯆꯥꯎꯅ ꯇꯧꯋꯦꯕꯀꯣ ꯏꯁꯤꯁꯇ꯭ꯔꯤ ꯒꯦꯠ ꯑꯗꯨꯏꯗ ꯑꯗꯨ ꯇꯧꯔꯁꯨ ꯆꯠꯇꯦ ꯊꯣꯛꯇꯦ ꯇꯨꯝꯕꯗꯤ ꯅꯨꯡꯉꯥꯏꯕꯅꯤꯍꯦ ꯊꯝꯕ ꯃꯇꯝꯗꯗꯤ
ꯇꯨꯝꯕ ꯅꯨꯡꯉꯥꯏꯌꯦ ꯃꯈꯣꯟꯗꯔꯥ
ꯑ ꯑꯗꯨꯝꯕ ꯅꯨꯡꯉꯥꯏꯕ ꯑꯧ ꯌꯥꯝ ꯅꯨꯡꯉꯥꯏꯕꯅꯦ ꯅꯨꯡꯉꯥꯏꯇ꯭ꯔꯣ
ꯅꯨꯡꯉꯥꯏ ꯑꯩꯈꯣꯏꯗꯤ ꯑꯗꯨꯝ ꯆꯣꯡꯕ ꯆꯠ ꯆꯣꯡꯕꯗꯅꯀꯣ ꯑꯩꯗꯤ ꯊꯥꯕꯜ ꯆꯣꯡꯕꯗꯅꯀꯣ ꯑꯦꯛꯁꯔꯁꯥꯏꯖ ꯑꯃ ꯇꯧꯈ꯭ꯔꯦ ꯊꯥꯕꯜ ꯆꯣꯡꯒꯣꯗꯅ ꯍꯨꯃꯥꯡ ꯊꯣꯛꯇ꯭ꯔꯥ
ꯑ ꯈꯪꯗꯦꯌꯦ ꯆꯠꯇꯕꯒꯤꯦ ꯈꯪꯗꯦ ꯍꯥꯏꯔꯒ
ꯎ ꯅꯪ ꯎꯔꯒ ꯈꯪꯅꯤ ꯍꯨꯃꯥꯡꯒ ꯇꯞꯇꯥꯏ ꯊꯣꯛꯑ-ꯊꯣꯛꯑꯅꯤꯕ ꯑꯗꯩ ꯑꯦꯛꯁꯔꯁꯥꯏꯖ ꯑꯃ ꯇꯧꯔꯦ ꯔꯥꯎꯟ ꯍꯦꯛ ꯆꯠꯄ ꯀꯥꯟꯗ ꯗꯨꯄꯤꯁꯦ ꯍꯥꯏꯗ
ꯄꯜ ꯆꯣꯡꯕꯗꯣ ꯎꯑ
ꯑꯁ ꯉꯥꯍꯨ ꯀꯄꯜ ꯆꯣꯡꯉꯨ ꯆꯣꯡꯕ ꯌꯥ ꯌꯥꯎꯗꯅ ꯑꯩꯁꯨ ꯈꯪꯉꯨꯗ꯭ꯔꯕ ꯑꯁꯣꯝꯗꯅꯦꯕ ꯀꯩꯅꯣꯝꯂꯣꯝꯗ ꯍꯥꯏꯗꯤ ꯑꯩꯗꯤ ꯈꯪꯗꯕ ꯍꯥꯏꯗꯤ ꯃꯣꯏ ꯀꯄꯜꯒ ꯉꯥꯏꯔꯒ ꯆꯣꯡꯉꯤ ꯃꯥꯜꯂꯦꯅ ꯑꯩꯅ ꯃꯁꯛ ꯃꯁꯛꯁꯨ ꯐꯖꯕ ꯍꯥꯏ ꯇꯥꯔꯦ ꯅꯕꯤꯗ ꯑꯩꯅ ꯑꯩꯅ ꯄꯥꯏꯁꯜꯂꯨꯔꯕ ꯊꯥꯕꯜꯗꯨꯗ
ꯑꯁ ꯎꯝ ꯐꯖꯔꯅꯤ
ꯑꯗꯨꯗꯒꯤ ꯑꯗꯨꯗꯩ ꯑꯩꯗꯤ ꯈꯪꯁꯨ ꯈꯪꯗꯅ ꯑꯩ ꯃꯤ ꯀꯄꯜ ꯆꯣꯡꯉꯒ ꯜ ꯀꯅꯥꯅꯣ ꯀꯩꯅꯣ ꯀꯅꯥ ꯍꯅꯣꯅ ꯑꯗꯨ ꯄꯥꯏꯁꯤꯜꯂꯒ ꯆꯣꯡꯕꯗꯨꯗ ꯗꯗꯥ ꯑꯁꯤꯗꯤ ꯁꯤꯗꯤ ꯑꯩꯅ ꯁꯥꯏꯗꯒꯤ ꯑ ꯂꯥꯞꯅ ꯂꯥꯛꯏꯅꯤ ꯃꯥ ꯄꯥꯏꯅꯕ ꯈꯣꯠꯅꯕ ꯑꯝꯇ ꯄꯥꯏꯖꯔꯒꯦ ꯀꯥꯏ ꯇꯧꯅꯣ ꯃꯥꯁꯨ ꯍꯧꯖꯤꯛꯀꯤ ꯀꯩꯅꯣꯝꯗꯨꯁꯨ ꯑꯗꯨ ꯍꯥꯏꯗꯤ ꯊꯥꯗꯣꯛ ꯐꯠꯇ꯭ꯔꯕ ꯍꯥꯏꯇꯥꯦ ꯊꯥꯗꯣꯛꯅꯤꯡꯗ꯭ꯔꯕ ꯍꯥꯏꯇꯥꯔꯦ ꯑꯩꯒ ꯆꯣꯡꯃꯤꯟꯅꯕ ꯑꯩ ꯑꯩꯣꯟꯗ ꯑꯁ ꯑꯁꯣ-ꯑꯁꯣꯝꯗ ꯄꯥꯏꯔꯛꯑꯣ ꯁꯤꯅꯦꯕ ꯑꯁ ꯑꯩꯗꯤ ꯌꯥꯔꯅꯤ ꯍꯥꯏꯗꯤ ꯀꯩꯅꯣ ꯑꯩꯗꯤ ꯀ ꯄꯄꯜ ꯑꯣꯏ ꯂꯩꯕꯗ ꯑꯗꯨ ꯑꯩ ꯌꯥꯗꯅꯤꯅꯦ ꯑꯁ ꯑꯗꯨꯒ ꯉ ꯍꯣꯃꯨ ꯍꯣꯃꯨꯣꯏꯁꯤꯟꯁꯦ ꯑꯉꯥꯡ ꯑꯣꯏꯔꯤꯉꯩꯗꯅꯦꯕ ꯑꯉꯥꯡ ꯑꯣꯏꯔꯤꯉꯩꯗꯗꯤ ꯊꯕꯛ ꯌꯥꯝ ꯆꯣꯡꯉꯦꯕ ꯑꯩꯁꯦ ꯑꯗꯣ ꯍꯣꯃꯣꯏꯁꯤꯅ ꯊꯥꯗꯣꯛ ꯌꯥꯗꯅ ꯑꯩꯈꯣꯏ ꯃꯥꯅ ꯑꯈꯣꯏ ꯃꯥꯅ ꯎ ꯊꯥꯕꯜꯕ ꯍꯃꯗ ꯗꯦꯜꯂꯤ ꯁ ꯄꯔ ꯂꯥꯛꯏ ꯀꯗꯅꯕꯨ ꯥ ꯉꯟꯅ ꯆꯠꯈ꯭ꯔꯕ ꯑꯩꯁꯦ ꯑꯩꯁꯦ ꯉꯟꯅ ꯆꯠꯈ꯭ꯔꯦ ꯑꯩꯗ ꯄꯨꯡ ꯑꯃꯗꯪ ꯍꯥꯏꯗꯤ ꯑꯩꯈꯣꯏ ꯃꯥꯥꯗ ꯁꯨꯃꯥꯏꯅ ꯍꯥꯏꯔꯕ ꯏꯃꯥ ꯑꯩ ꯀꯩꯅꯣꯝꯝꯇꯪ ꯆꯣꯡꯉꯒ ꯂꯥꯛꯑꯒꯦ ꯈꯣꯠꯂꯒꯦꯅ ꯍꯥꯏꯕ ꯍꯣꯏ ꯍꯣꯏ ꯌꯥꯔꯦ ꯄꯨꯡ ꯑꯃꯗ ꯅꯪꯅꯤꯀꯣꯅ ꯍꯥꯏꯕ ꯑꯩꯈꯣꯏ ꯃꯥꯅ ꯑꯗꯣ ꯍꯣꯏ ꯏ ꯃꯥꯅ ꯍꯥꯏꯔꯒ ꯑꯩꯅ ꯄꯨꯡꯗꯣ ꯑꯌꯧ ꯊꯦꯡꯉꯕ ꯇꯔꯥꯃꯥꯊꯣꯏ ꯍꯦꯜꯂ ꯂꯤꯖꯩ ꯏ ꯄꯥꯏ ꯂꯥꯏꯌꯦꯉ ꯈꯨꯗꯤꯣꯏꯃꯛ ꯀꯃꯑꯣꯗꯁꯨ ꯑꯗ ꯍꯥꯥꯗꯣꯛꯇ ꯍꯥꯏꯕ ꯑꯥ ꯍꯣꯃꯣ ꯃꯌꯥꯝꯗꯣ ꯍꯥꯏꯗꯤ ꯍꯣꯃꯨꯁꯤꯡꯁꯨ ꯃꯁꯛꯇꯤ ꯐꯠꯂꯛꯑꯦꯕ ꯊꯥꯕꯜ ꯑꯗꯨꯗꯥꯋꯥꯏꯗꯗꯤ ꯑꯩꯗꯤ ꯍꯣꯡꯉꯣꯏ ꯃꯌꯥꯝ ꯀꯩꯅꯣ ꯇꯧꯔꯒ ꯇꯧꯔꯁꯨ ꯁꯨꯡꯌꯥꯥ ꯊꯥꯗꯣꯛ ꯌꯥꯗ꯭ꯔꯤꯅꯦꯕ ꯆꯨꯝꯒꯣ ꯆꯣꯡꯒꯣ ꯆꯣꯡꯒꯣꯅ ꯑꯩꯈꯣꯏ ꯃꯥꯅ ꯑꯃꯨꯛ ꯂꯥꯛꯑꯒ
ꯎꯃꯝ
ꯍꯥꯏꯗꯤ ꯍꯦꯛ ꯊꯥꯗꯣꯛꯄ ꯉꯗ ꯂꯦꯞꯄꯅꯦꯕ ꯂꯩꯔꯝꯃꯤ ꯑꯩꯈꯣꯏ ꯅꯪ ꯄꯨꯡ ꯀꯌꯥ ꯍꯥꯏꯔꯑꯦ ꯈꯣꯠꯂꯤꯦꯅ ꯍꯥꯏꯔꯛꯑ ꯑꯩꯉꯣꯟꯗ ꯍꯥꯏꯔꯛꯑꯒ ꯑꯁ ꯉꯥꯡꯗꯅ ꯐꯖꯅ
ꯑꯗꯨꯝ ꯑꯗꯨꯝ ꯆꯠꯄ꯭ꯔꯣ ꯍꯟꯗꯛꯁꯨ
ꯍꯟꯗꯛꯁꯨ ꯆꯠꯂꯦ ꯍꯟꯗꯛꯁꯨ ꯂꯣꯏ ꯁꯨꯏꯗ ꯆꯠꯄ
ꯑꯣ ꯅꯣꯏ ꯂꯩꯀꯥꯏꯈꯛ ꯅꯠꯇꯕ ꯑꯇꯩ ꯑꯇꯩꯁꯨ ꯆꯠꯄ
ꯑꯇꯩ ꯑꯇꯩꯁꯨ ꯍꯥꯏꯗꯤ ꯏꯃꯥꯟꯅꯕꯤꯅ ꯀꯧꯔꯛꯄ ꯃꯐꯝ ꯑꯃꯈꯛ ꯆꯠꯂꯦ ꯑꯩꯈꯣꯏ ꯀꯣꯂꯦꯖꯇ ꯇꯝꯃꯤꯟꯅꯕ
ꯑꯣ ꯑꯣ
ꯏꯁ ꯑꯗꯨꯝ ꯀꯧꯒꯦ ꯀꯧꯔꯛꯑ ꯀꯧꯕ ꯏꯃꯥꯅ ꯃꯃꯥꯡ ꯊꯥꯔꯒ ꯆꯣꯡ ꯂꯔꯦꯝꯗꯅ ꯑꯩꯗꯤ ꯀꯅꯥꯕꯨꯁꯨ ꯈꯪꯅꯗꯅ ꯃꯥ ꯀꯧꯒꯦ ꯀꯧꯔꯚꯥꯏ ꯂꯥꯛꯎ ꯀꯣꯠ ꯂꯥꯛꯑꯣ ꯀꯣ ꯁ ꯍꯣꯏ ꯂꯥꯛꯀꯦ ꯂꯥꯛꯀꯦ ꯀꯥꯏ ꯍꯥꯏꯔꯒ ꯃꯥꯅ ꯑꯃ ꯃꯥꯡ ꯊꯥ ꯑꯃ ꯀꯧꯊꯅ ꯆ
ꯆꯣꯡꯂꯦꯃꯦ
ꯆꯣꯡꯃꯤꯟꯅꯕ꯭ꯔꯣ ꯑꯗꯨ ꯑꯗꯨꯗꯣ ꯅꯪꯒ
ꯊꯥꯔꯇꯤ ꯃꯤꯅꯤꯠꯃꯨꯛ ꯆꯃꯤꯟꯅꯔ ꯃꯥꯜꯂꯦ
ꯑꯩ ꯑꯩꯗꯤ ꯋꯥꯕꯅ ꯁꯤꯔꯅꯤ ꯍꯥꯏꯗꯤ ꯅꯨꯡꯇꯤꯒꯤ ꯆꯣꯡꯗꯕꯅꯤꯅ
ꯑꯗꯣ ꯅꯣꯡꯃ ꯄꯨꯔꯒꯦ ꯀꯩꯗ꯭ꯔꯣꯒꯦ ꯅꯪꯁꯦ ꯍꯥꯏꯗꯤ ꯏꯁꯇ꯭ꯔꯤꯛ ꯑꯣꯏꯔꯁꯨ ꯀꯩꯅꯣꯝ ꯇꯧꯔꯁꯨ ꯆꯠꯂꯁꯤ
ꯌꯥꯗꯕꯅꯦ ꯅꯍꯥꯟ ꯍꯡꯄꯣꯠ ꯑꯩꯈꯣꯏ ꯗꯥꯛꯇꯔꯒꯤꯠꯂ ꯆꯠꯂꯦ ꯎ ꯁꯚꯦꯟ ꯊꯥꯔꯇꯤ ꯑꯗꯥꯏ ꯌꯧꯔꯛꯄꯗ ꯃꯤꯁꯀꯣꯜꯁꯦ ꯀꯣꯜꯁꯦ
ꯐꯃꯤ ꯂꯩꯒꯌꯥ
ꯍꯥ
ꯌꯥꯗꯕꯔꯤꯕ ꯍꯥ
ꯌꯨꯝ
ꯑꯩꯈꯣꯏ ꯃꯥꯅ ꯋꯥ ꯉꯥꯡꯉꯛꯄ ꯑꯗꯨꯗꯤ ꯑꯥ ꯌꯨꯝꯗꯒꯤ ꯀꯣꯜꯗꯣ ꯍꯖꯤꯡꯄꯣꯛ ꯑꯩꯈꯣꯏ ꯑꯩꯅ ꯂꯩꯔꯤꯕ ꯀ꯭ꯂꯤꯅꯤꯛꯀꯤ ꯗꯣꯛꯇꯔꯗꯣ
ꯎꯝ
ꯃꯣꯏ ꯅꯨꯄꯤ ꯃꯣꯏ ꯂꯨꯍꯣꯡꯕꯅꯦꯕ ꯃꯕꯥꯅꯤꯒꯤ ꯂꯨꯍꯣꯡꯕꯒꯤ ꯃꯥꯏ ꯅꯨꯄꯤ ꯕꯤ ꯍꯩꯖꯝꯄꯣꯠꯇ ꯆꯠꯄꯅꯦꯕꯣ ꯅꯨꯡꯗꯥꯡ ꯑꯣꯏꯗꯅ ꯍꯩꯖꯤꯡꯄꯣꯠꯁꯦ ꯑꯗꯨꯗꯨꯒꯤ ꯋꯤꯟꯇꯔꯁꯨ ꯋꯤꯟꯇꯔ ꯑꯣꯏꯌꯦ ꯑꯗꯨ ꯑꯣꯏꯕꯒꯤ ꯁꯚꯦꯟ ꯊꯥꯔꯇꯤ ꯍꯥꯏꯁꯦ ꯈꯔꯗꯤ ꯊꯦꯡꯉꯕꯅꯦꯕ ꯋꯤꯟꯇꯔꯗꯗꯤ ꯑꯣꯛꯇꯣꯕꯔꯗ ꯑꯣꯏ ꯅꯦꯕ ꯑꯗꯨꯗꯨꯒꯤ
ꯎꯝ
ꯑꯁ ꯇꯧꯃꯟꯗꯅ ꯑꯩꯁꯨ ꯍꯜꯂꯛꯑꯕꯅꯦ ꯑꯆꯥꯄꯣꯠꯁꯨ ꯐꯖꯅ ꯆꯥꯍꯧꯗ꯭ꯔꯦ ꯌꯥꯗꯕꯅꯦꯕ ꯅꯨꯡꯗꯥꯡꯗ ꯆꯠꯊꯣꯛꯄꯁꯦ ꯎ ꯅꯨꯄꯤ ꯑꯣꯏꯕꯩꯔꯥ ꯈꯪꯗꯦ
ꯄꯤ ꯍꯥꯏ ꯑꯗꯨꯗꯤ ꯕꯣꯗꯤ ꯒꯥꯔꯗ ꯑꯃ ꯌꯥꯎꯗꯦ
ꯍ
ꯌꯥꯁꯦ ꯎꯝ
ꯑꯗꯨꯝ ꯑꯩꯈꯣꯏ ꯕꯥꯅ ꯑꯗꯨꯝ ꯊꯤꯟꯕꯅꯦꯕ
ꯍꯥꯞꯄꯦ
ꯍꯥ ꯂꯩꯕ
ꯑꯗꯨꯗꯤ ꯅꯪ-ꯅꯪ ꯕꯣꯗꯤ ꯒꯥꯗ ꯑꯃ ꯌꯥꯎꯗ ꯌꯥꯗ꯭ꯔꯦꯕ
ꯑꯗꯨꯝ ꯃꯤꯅ ꯏꯟꯚꯥꯏꯇꯦꯁꯟꯒꯨꯝꯕ ꯂꯥꯛꯑꯗꯤ ꯑꯩꯈꯣꯏ ꯏꯕꯥꯅ ꯑꯗꯨꯝ ꯊꯤꯟꯕꯅꯦꯕꯀꯣ ꯀꯣ ꯑꯗꯨꯗꯨꯒꯤꯅꯤꯗ ꯑꯇꯩꯒ
ꯑ ꯁꯨꯃꯥꯏꯅ
ꯆꯠ-ꯆꯠꯇꯦꯕ